ꯇꯔ ꯇꯥꯔꯦ ꯇꯥꯔꯦ
ꯏ ꯀꯔ ꯀꯔ ꯆꯦ ꯆꯥꯛ ꯆꯥꯔꯕꯣ
ꯆꯥꯔꯦ ꯍꯌꯦꯡ ꯅꯣꯏ ꯆꯠꯄꯁꯤꯗꯤ ꯄꯨꯡ ꯄꯨꯁꯄꯥꯒ ꯑꯗꯨꯝ ꯍꯧꯅꯔ ꯑꯗꯨꯝ ꯊꯣꯛꯈ꯭ꯔꯅꯤ
ꯑꯣꯏ ꯁꯤ ꯍꯌꯦꯡ ꯏꯃꯥꯟꯅꯕꯤ ꯑꯃ ꯂꯥꯛꯀꯅꯦꯕꯀꯣ ꯑꯗꯨꯒ ꯆꯥꯛ ꯆꯥꯃꯤꯟꯅꯔꯅꯤ ꯑꯗꯨꯒ ꯅꯨꯡꯗꯥꯡ ꯋꯥꯏꯔꯝ ꯍꯥꯏꯗꯤ ꯑꯌꯨꯛꯇꯨꯗꯤ ꯗꯨꯗꯗꯤ ꯁꯥꯔꯅꯤꯗꯅ ꯉꯥꯏꯍꯥꯛ ꯄꯣꯊꯥꯔꯒ ꯅꯨꯡꯗꯥꯡꯋꯥꯏꯔꯝꯗ ꯆꯠꯂꯅꯤ
ꯐꯔꯦ ꯃꯥꯅ ꯀꯥꯏꯗꯒꯤ ꯑꯣꯏꯕ ꯎꯝ ꯁꯨꯝ ꯅꯛꯅꯔꯦ ꯅꯣꯏꯅ ꯂꯝꯕꯤ ꯂꯣꯏ ꯄꯨꯜꯂꯦ
ꯁꯤ ꯑꯩꯈꯣꯏ ꯌꯨꯝꯁꯦ ꯌꯥꯝ ꯂꯥꯞꯇꯤꯌꯦ ꯁꯃꯨꯔꯧ ꯌꯧꯔꯗꯤꯅꯦꯀꯣ ꯋꯥꯡꯒꯣꯏ ꯋꯥꯡꯒꯣꯏ ꯆꯠꯂꯕ
ꯋꯥꯡꯒꯣꯏꯁꯦ ꯃꯣꯏ ꯏꯔꯝ ꯁꯤꯐꯥꯏ ꯆꯠꯄꯒꯤ ꯏꯔꯝ ꯁꯤꯐꯥꯏꯗꯣ ꯋꯥꯡꯒꯣꯏꯔꯣꯝꯗꯩ ꯆꯪꯉꯤꯗꯅ
ꯑꯥ ꯆꯠꯂꯦ
ꯑꯗꯨꯗ ꯆꯠꯄꯗꯒꯤ ꯍꯦꯟꯅ ꯑꯩꯗꯣ ꯆꯠꯇꯦ ꯑꯩꯈꯣꯏꯒꯤ ꯏꯗꯣꯝꯆꯥ ꯑꯃꯁꯨ ꯋꯥꯡꯒꯣꯏꯗꯩꯕꯨꯗꯤ ꯑꯣꯏꯌꯦꯕꯀꯣ ꯃꯣꯏꯁꯦ ꯋꯥꯡꯒꯣꯏꯒꯤ ꯅꯤꯄꯥ ꯃꯆꯥꯍꯣꯏꯒꯤ ꯃꯣꯏꯒꯤ ꯀꯖꯤꯟꯅꯦꯅ ꯍꯥꯏꯌꯦꯕ ꯑꯗ ꯂꯨꯍꯣꯡ ꯈꯣꯠꯄ ꯀꯩꯗꯧꯕ ꯑꯩ ꯑꯝꯇ ꯆꯠꯍꯧꯗꯦꯕ ꯑꯗꯨꯅ ꯂꯝꯗꯤ ꯐꯖꯅꯗꯤ ꯈꯪꯗꯦ
ꯋꯥꯡꯒꯣꯏꯗ ꯌꯧꯔꯗꯤ ꯑꯩꯈꯣꯏꯒꯤꯗꯨ ꯌꯥꯝ ꯂꯛꯑꯦ ꯑꯩꯁꯦ ꯍꯥꯏꯕꯗꯤ ꯋꯥꯡꯒꯣꯏꯗꯒꯤꯅꯦ ꯂꯝꯕꯤ ꯐꯠꯇꯕꯩ ꯇꯧꯕ ꯋꯥꯅꯦꯕ ꯂꯝꯕꯤ ꯐꯕ ꯑꯣꯏꯔꯗꯤꯅꯦ ꯌꯨꯝ ꯊꯨꯅ ꯌꯧꯒꯗꯕꯅꯦꯕ ꯋꯥꯡꯒꯣꯏꯗꯒꯤ ꯂꯟꯖꯦꯝꯕꯝ ꯐꯥꯎꯕꯒꯤ ꯂꯝꯕꯤ ꯑꯃ ꯂꯩꯌꯦꯕꯀꯣ ꯈꯣꯏꯅ ꯇꯣꯆꯧ ꯂꯧꯀꯣꯟꯁꯨ ꯍꯥꯏꯅꯩ ꯃꯌꯥꯏ ꯄꯂꯤꯁꯨ ꯍꯥꯏꯅꯩꯑꯌꯦꯕꯀꯣ ꯑ ꯂꯝꯕꯤ ꯌꯥꯝ ꯐꯠꯇꯕ ꯑꯗꯨꯗꯨꯒꯤꯅꯦ ꯑꯩꯈꯣꯏ
ꯑꯗꯨꯅꯁꯤ ꯄꯔꯃꯦꯁꯣꯔꯤꯅꯒ ꯃꯌꯨꯝꯗ ꯆꯠꯄ ꯑꯗꯣ ꯀꯩꯁꯨ ꯑꯃꯈꯛ ꯊꯧꯔ ꯑꯗꯨꯝ ꯌꯧꯋꯦ
ꯃꯥꯗꯤ ꯏꯌꯥꯡꯊꯥꯡꯅ ꯆꯠꯂꯝꯒꯅꯤ
ꯑꯥ ꯍꯤꯌꯥꯡꯊꯥꯡ ꯂꯥꯏꯔꯦꯝꯕꯤꯒꯤ ꯃꯃꯥꯡꯂꯣꯝꯒꯤ ꯂꯝꯕꯤꯗꯣ ꯑꯗꯨꯗ ꯂꯩ ꯆꯠꯂꯦ ꯑꯥ
ꯃꯣꯏꯒꯤ ꯁꯤꯟꯅꯤ ꯂꯣꯗꯒꯤ ꯑꯩꯈꯣꯏꯁꯨ ꯑꯗꯨꯣꯡ ꯆꯠꯂꯒ ꯂꯩꯔꯗ ꯑꯣꯏꯇꯥꯥꯔꯁꯨ ꯂꯝꯕꯤ ꯐ ꯇꯥꯔꯗꯤ ꯁꯥꯃꯔꯣꯜ ꯈꯛꯇꯅ ꯍꯦꯟꯅꯟꯅ ꯅꯨꯡꯉꯥꯏꯕꯗꯣ ꯍꯥꯏꯕꯗꯤ ꯑꯁꯣꯝ ꯅꯥꯀꯟꯗꯨꯗꯤ ꯃꯩꯖꯥꯎ ꯀꯩꯀꯥ ꯄꯨꯈ꯭ꯔꯝꯝ ꯀꯩꯀꯥ ꯊꯧꯒꯥꯜꯖ ꯀꯩꯀꯥꯗꯨꯗꯤꯅꯦ ꯑꯃ ꯃꯤꯒꯤ ꯂꯩꯔꯛ ꯑꯣꯏꯕꯅꯤ ꯃꯤꯒꯤ ꯊꯣꯡꯒꯥꯟ ꯀꯩ ꯀ ꯍꯥꯏꯗꯤ ꯄꯣꯏꯗꯣ ꯈꯔ ꯌꯥꯝ ꯆꯤꯜꯂꯦꯕꯀꯣ ꯁꯦꯜꯒꯤ ꯃꯤ ꯌꯥꯝ ꯆꯤꯜꯂꯦꯕ ꯑꯩꯁꯦ
ꯁꯤꯜꯂꯦ ꯃꯣꯏꯗꯤ ꯁꯣꯔꯣꯛ ꯃꯄꯥꯟꯗꯁꯨ ꯂꯩ ꯎꯝ ꯎꯝ ꯍꯣꯛꯇ ꯐ ꯑꯗꯨꯅꯦ ꯂꯝꯕꯤꯁꯨ ꯄꯤꯛꯑꯦ ꯀꯩꯁꯨ ꯌꯥꯝ ꯄꯥꯛꯄ ꯑꯣꯏꯗꯦ
ꯑꯗꯒꯤꯗꯤ ꯉꯥꯅꯨ ꯌꯦꯟꯕ ꯊꯥꯗꯣꯔꯅꯤ
ꯑꯩ ꯑꯃꯨꯛ ꯑꯅꯤꯔꯛ ꯆꯠꯂꯨꯔꯦꯕꯁꯦ ꯄꯔꯃꯦꯁꯣꯔꯤ ꯍꯣꯏꯗ ꯑꯗꯨ ꯆꯀꯥꯟꯗ ꯂꯝꯁꯤꯡꯗꯣ ꯑꯗꯨꯝ ꯆꯤꯜꯂꯦ ꯑꯗꯣ ꯑꯩꯈꯣꯏꯔꯣꯝꯁꯨ ꯆꯤꯜꯂꯦ ꯌꯨꯝꯗ ꯀꯤꯔꯤꯛ ꯀꯤꯔꯤꯛ ꯑꯗꯨꯃꯥꯏꯅ ꯇꯧꯋꯦꯕ ꯑꯗ ꯑꯩꯈꯣꯏꯒꯤꯅ ꯑꯃꯨꯛꯀ ꯂꯝꯕꯤ ꯁꯣꯔꯣꯛꯇꯣ ꯑꯃꯨꯛꯀ ꯈꯔ ꯌꯨꯝꯒ ꯑꯃꯨꯛ ꯂꯥꯞꯅꯕꯗ ꯆꯤꯡꯗ ꯑꯣꯏꯅ ꯍꯨꯠꯂꯒ ꯁꯦꯝꯕ ꯑꯣꯏꯕꯅꯤꯅ ꯑꯗꯨꯃꯥꯏꯅ ꯇꯧꯋꯦ
ꯑꯩꯈꯣꯏꯒꯤꯅ ꯀꯩꯅꯣ ꯇꯧꯋ ꯎꯝ ꯃꯤꯒꯤ ꯃꯌꯨꯝꯕꯨꯗꯤ ꯀꯩꯅꯣ ꯏꯁꯀ꯭ꯔꯤꯞꯀꯤ ꯏꯟꯅꯔꯒ ꯈꯔ ꯂꯝ ꯂꯩꯇꯕ ꯃꯤꯕꯨꯗꯤ ꯌꯥꯎꯔꯝꯒꯅꯦꯕꯀꯣ ꯑꯗꯨꯒ ꯑꯩꯈꯣꯏꯒꯤꯗꯤ ꯂꯝꯁꯦ ꯈꯔ ꯊꯂꯝꯝꯃꯦꯕꯀꯣ ꯑꯩꯈꯣꯏ ꯄꯨꯝꯄꯨꯅ ꯏꯄꯨꯒꯤ ꯏꯕꯣꯛ ꯀꯅ ꯂꯝꯁꯦ ꯈꯔ ꯌꯥꯝ ꯊꯅꯝꯃꯦꯕ ꯑꯗꯨꯗꯨꯅ ꯂꯝꯗꯤ ꯌꯥꯝꯅ ꯂꯦꯝꯅ ꯄꯥꯅ ꯂꯩꯕꯗꯣ ꯑꯗꯨ ꯑꯣꯏ ꯍꯧꯛ ꯃꯤ ꯃꯌꯥꯝꯁꯤꯅ ꯑꯩꯈꯣꯏꯗꯤ ꯊꯝꯕꯤꯔꯝꯕꯅꯤꯅ ꯍꯥꯏꯗꯦ
ꯃꯥꯅꯦ ꯐꯩꯌꯦ ꯂꯝ ꯆꯥꯎꯅ ꯇꯧꯔꯒ ꯊꯝꯕꯤꯔꯝꯃꯤꯁꯦ ꯍꯥꯏꯗꯤ ꯏꯆꯥ ꯏꯁꯨꯁꯤꯡꯒꯤ ꯍꯌꯦꯡ ꯍꯥꯏꯕꯗꯨ ꯇꯨꯡꯒꯤ ꯃꯤꯠꯌꯦꯡ ꯈ ꯈꯔ ꯁꯥꯟꯕꯒꯤ ꯂꯦꯞꯁꯤꯜꯍꯧꯔꯤꯅꯦꯕ
ꯃꯥ ꯆꯦ ꯑꯗꯨꯂꯅꯦ
ꯇ ꯍꯧꯔꯛ
ꯑꯩꯈꯣꯏ ꯕꯕꯥꯍꯣꯏꯅꯁꯨꯅꯦ ꯂꯝ ꯑꯩꯈꯣꯏ ꯃꯥꯅꯁꯨ ꯂꯝꯗꯤ ꯂꯩꯗꯤ ꯂꯩꯌꯦꯕꯀꯣ ꯑ ꯍꯥꯏꯗꯤ ꯂꯧ ꯂꯩꯌꯦꯕ ꯀꯣ ꯑꯩꯈꯣꯏꯅꯒ ꯇꯣꯂꯣꯞ ꯇꯥꯔꯒ ꯂꯩꯕ ꯉꯝꯈꯤꯗ꯭ꯔꯥ ꯈꯪꯗꯦ ꯍꯧꯖꯤꯛꯇꯤ ꯂꯧꯁꯦ ꯌꯥꯝ ꯇꯥꯡꯉꯦꯕ ꯑꯩꯁꯦ
ꯇꯥꯡꯉꯤ ꯇꯥꯡ ꯂꯝ ꯌꯥꯝ ꯇꯥꯡ ꯎ ꯑꯗꯨꯅ ꯊꯑꯣꯏꯉꯩ ꯄꯩꯁꯥ ꯄꯥꯏꯕꯗꯤ ꯣꯜꯂꯦ ꯂꯝꯁꯦ
ꯑ ꯑꯩꯈꯣꯏꯅꯅꯦꯀꯣ ꯄꯩꯁꯥꯁꯦ ꯋꯥꯔꯦ ꯋꯥꯔꯦ ꯍꯥꯏꯗ꯭ꯔꯥ ꯂꯧ ꯑꯃ ꯌꯣꯟꯊꯣꯛꯑꯒ ꯃꯤꯒꯤ ꯄꯩꯁꯥ ꯁꯁꯤꯡꯕꯁꯦ ꯂꯦꯝ ꯄꯥꯅ ꯀꯣꯟꯅꯩꯌꯦꯕꯀꯣ ꯏꯆꯦ ꯂꯧꯁꯦ ꯌꯣꯟꯅꯤꯡꯗꯕꯒꯤ ꯈꯥꯡ ꯈꯥꯡꯒ ꯂꯩꯕꯗꯣ ꯑꯗꯨꯒꯤ
ꯃꯥꯅꯦ ꯃꯥꯅꯦ ꯋꯥꯖꯔꯁꯨ ꯍꯥꯏꯗꯤ ꯍꯣꯠꯅꯔꯒ ꯇꯧꯔ ꯐꯣꯀꯠꯄꯗꯨꯅ ꯐꯩꯌꯦꯅ ꯈꯟꯕꯗꯣ ꯁꯦꯡꯕ ꯂꯧ ꯊꯥꯗꯣꯛꯈꯤꯕ ꯑꯩꯁꯦ ꯄꯥꯛ ꯂꯦꯞꯁꯤꯟꯕ ꯉꯝꯄꯣꯟꯇꯦꯕ
ꯃꯃꯜꯗꯨꯁꯨ ꯁꯨꯝ ꯁꯨꯝ ꯍꯦꯟꯀꯠ
ꯃꯥꯥꯡ ꯆꯍꯤ ꯈꯨꯗꯤꯡꯒꯤ ꯑꯗꯨꯝ ꯍꯦꯟꯒꯠꯂꯦ ꯄꯩꯁꯥꯁꯦ
ꯑꯗꯨꯒꯤꯅꯦ ꯂꯧ ꯑꯃ ꯊꯥꯗꯣꯛꯑꯀꯥꯟꯗ ꯄꯩꯁꯥ ꯁꯤꯡꯕꯗꯤ ꯀꯣꯟꯅꯩ ꯑꯗꯨ ꯑꯣꯏꯇꯥꯥꯔꯒꯁꯨ ꯊꯥꯗꯣꯛꯅꯤꯡꯗꯕꯗꯣ ꯄꯩꯁꯥꯗꯣ ꯑꯃꯨꯛ ꯂꯦꯞ ꯀꯩꯁꯨ ꯉꯝꯃꯔꯣꯏꯗꯅ ꯑꯗꯨ ꯈꯜꯂꯤꯅꯦ ꯃꯤꯅꯒꯗꯤꯅꯦ ꯅꯣꯏꯗꯤ ꯂꯧ ꯂꯩꯕꯅꯤꯅ ꯍꯌꯦꯡ ꯊꯕꯛ ꯅꯝꯃꯁꯨ ꯂꯧꯗꯣ ꯌꯣꯟꯊꯣꯛꯑꯒ ꯅꯝ ꯌꯥꯅꯤ ꯍꯥꯏꯕ ꯋꯥꯍꯩꯁꯦ ꯍꯥꯏꯕ ꯌꯥꯎꯋꯦꯕꯀꯣ ꯆꯦꯠ ꯑꯣꯏꯗꯤ ꯂꯧ ꯌꯣꯜꯂꯄ
ꯎꯝ ꯑꯩꯁꯨ ꯄꯥꯝ ꯑꯦ ꯍꯥꯏꯗꯤ ꯊꯕꯛꯇꯨꯁꯨ ꯈꯪꯗꯦꯗ ꯍꯧꯖꯤꯛꯀꯥꯟꯁꯤꯁꯨ ꯊꯕꯛ ꯇꯧꯕ ꯍꯥꯏꯁꯤꯁꯨ ꯄꯨꯔꯥ ꯊꯕꯛꯁꯦ ꯂꯩꯕꯒꯤ ꯊꯕꯛꯅꯤ ꯄꯩꯁꯥꯅ ꯑ ꯑꯦꯛꯖꯥꯝ ꯀꯩꯒꯨꯝꯕ ꯊꯥꯍꯜꯂꯒ ꯃꯁꯥ ꯃꯁꯥꯒꯤ ꯀꯩꯅꯣ ꯇꯧꯕꯩ ꯍꯣꯠꯅꯖꯕꯟꯒꯤ ꯃꯇꯨꯡ ꯏ ꯃꯇꯨꯡꯏꯟꯅ ꯍꯩꯕꯒꯤ ꯃꯇꯨꯡ ꯏ ꯃꯇꯨꯡꯏꯟꯅ ꯈꯜꯂꯗꯤ ꯑꯃꯨꯛ ꯐꯕ ꯑꯗꯨ ꯅꯠꯇꯕꯤꯗ ꯊꯕꯛꯁꯦ ꯀꯧꯔꯒ ꯄꯩꯁꯥ ꯄꯤꯕ ꯐꯔꯁꯨ ꯐꯠꯇ꯭ꯔꯁꯨ ꯐꯠꯇꯕ ꯃꯤꯁꯨ ꯑꯗꯨꯝ ꯍꯦꯛ ꯄꯩꯁꯥꯕꯨ ꯄꯤꯕ ꯉꯝꯃ ꯑꯗꯨꯝ ꯈꯟꯕ ꯑꯗꯨꯒꯨꯝꯕꯒꯤ ꯆꯠꯅꯕꯤꯁꯤꯗ ꯂꯣꯏ ꯂꯩꯈ꯭ꯔꯦꯕ ꯑꯗꯨꯅ ꯃꯤꯁꯤꯡꯁꯦ ꯂꯣꯏ ꯋꯥꯅꯔꯦ
ꯃꯥꯥꯅꯦ
ꯑꯗꯨꯅꯤ ꯄꯨꯂꯤꯁꯀꯤ ꯗꯀꯥꯔꯁꯤ ꯄꯤꯔꯤꯕ ꯄꯩꯁꯥ ꯃꯌꯥꯝꯁꯤꯗꯤ ꯂꯣꯏꯔꯦ
ꯐꯔꯤ ꯄꯩꯁꯥꯅꯦ
ꯑꯗꯨꯒ ꯁꯦꯟꯗꯣꯏꯅ ꯒꯌꯥꯃꯦꯟ ꯇꯥꯗꯉꯩ ꯍꯨꯜꯂꯦ ꯇꯂꯣꯞꯇꯨꯕꯨ ꯀꯣꯟꯅꯥ ꯆꯥꯠꯂ ꯈꯪꯁꯤꯦ ꯁꯦꯟꯗꯣꯏ ꯍꯨꯟꯕ ꯍꯣꯠꯅꯕꯗ ꯑꯗꯨꯅꯦ ꯑꯗꯨꯅꯗꯤ ꯑꯗꯨꯝ ꯐꯠꯇꯕ ꯊꯕꯛ ꯑꯗꯨꯝ ꯇꯧꯔ ꯇꯥꯅꯤ
ꯑꯣꯟ ꯍꯥꯏꯕꯗꯤ ꯃꯣꯏꯁꯨ ꯄꯩꯁꯥꯗꯣ ꯐꯪꯅꯕ ꯇꯧꯔꯛꯏꯅꯦꯕ
ꯋꯥꯔꯕꯅꯤꯅ ꯆꯥꯗꯕꯗꯤ ꯌꯥꯗꯦ ꯍꯤꯡꯗꯕꯗꯤ ꯌꯥꯗꯦ ꯄꯩꯁꯥꯅ ꯄꯤꯅꯔꯃꯤ ꯑꯗꯣ ꯑꯩꯈꯣꯏ ꯂꯩꯕꯥꯛꯇ ꯇꯧꯔꯤꯁꯤ ꯁꯨꯃꯥꯏꯅ ꯃꯤ ꯑꯇꯣꯞꯄ ꯏꯁꯇꯦꯠꯇꯁꯨ ꯇꯧꯅ ꯆꯥꯠꯂ ꯈꯪꯗꯦ ꯎꯝ ꯑꯗꯣ ꯑꯩꯅ ꯈꯟꯕꯗ ꯃꯦꯒꯥꯂꯌꯥꯗꯗꯤ ꯌꯥꯝ ꯄꯥꯛ ꯇꯧꯗꯕ ꯃꯥꯜꯂꯦ ꯎꯝ꯫ ꯎꯝ ꯇꯧꯔꯝꯒꯅꯦꯕꯀꯣ ꯑꯗꯨꯒ ꯃꯦꯘꯌꯥꯒꯤꯁꯇꯔ ꯁꯔꯃꯁꯤ ꯌꯥꯝ ꯐꯕ ꯃꯥ ꯁꯝ ꯃꯥꯅꯦ ꯈꯔ ꯀꯨꯏꯅꯁꯨ ꯑꯣꯏ ꯑꯥ꯫ ꯃꯥꯁꯦ ꯇꯥꯝ ꯀꯌꯥꯔꯛ ꯁꯨꯔꯦ ꯈꯔꯗꯤ ꯑꯗꯨꯝ ꯀꯨꯏꯗꯕ ꯃꯥꯜꯂꯦꯀꯣ ꯑꯅꯤꯛꯇ ꯉꯥꯏꯕ ꯎꯝ ꯑꯣ ꯃꯣꯏꯁꯨ ꯑꯩꯈꯣꯏꯒ ꯑꯗꯨꯝ ꯆꯥꯎꯕ ꯃꯥꯟꯅꯕ ꯆꯥꯠꯂꯥ ꯃꯅꯤꯄꯨꯔꯒ
ꯀꯩꯀꯥꯂꯌꯥꯔꯣ ꯃꯅꯤꯄꯨꯔꯅ ꯆꯥꯎꯈ꯭ꯔ ꯆꯥꯎꯈꯠꯄꯗꯤ ꯃꯣꯏꯅꯤꯁꯦ ꯏꯆꯦ ꯃꯣꯏꯗꯤ ꯁꯤꯂꯣꯡꯀꯥꯁꯦ ꯏꯁꯃꯥꯔꯠ ꯁꯤꯇꯤꯗ ꯆꯜꯂꯦꯕꯀꯣ ꯉꯥ ꯑꯃꯨꯛ ꯉꯥ ꯑꯃꯨꯛꯀꯥꯁꯦ ꯑꯃꯣꯠꯄ ꯑꯃꯠꯇ ꯂꯩꯇꯕꯒꯤ ꯑꯦꯋꯥꯔꯗꯀꯔ ꯐꯪꯉꯦꯕꯀꯣ
ꯊꯣꯡ ꯑꯗꯨꯁꯨ ꯃꯤꯗꯤ ꯆꯤꯡ ꯉꯥꯛꯇꯅꯦ ꯑꯌꯥꯝꯕꯅ
ꯎꯝ ꯑꯗꯨꯒꯅꯤꯆꯦ ꯃꯣꯏꯒꯤ ꯗꯔꯁꯦ ꯕ꯭ꯔꯤꯇꯤꯁꯅ ꯂꯩꯕ ꯀꯥꯟꯗ ꯑꯩꯍꯥꯛ ꯍꯥꯟ ꯅꯣꯔꯠ ꯏꯁꯇ ꯃꯣꯏꯗ ꯍꯥꯟꯅ ꯂꯩꯕ ꯑꯣꯏꯕ ꯑꯗꯨꯗꯨꯒꯤ ꯃꯌꯥꯝ ꯁꯦꯝꯒꯠꯂꯝꯕ ꯁ꯭ꯀꯨꯜ ꯀꯣꯂꯦꯖ ꯂꯩꯔꯤꯕ ꯀꯥꯁꯤꯦ ꯑꯩꯈꯣꯏꯅꯒ ꯇꯝꯃꯛꯏꯗꯣ ꯑꯍꯥꯟꯕꯗꯣ ꯕ꯭ꯔꯤꯇꯤꯁ ꯍꯉꯩ ꯁꯥꯔꯝꯕꯅꯦꯕ ꯑꯗꯨ ꯑꯗꯨꯅ ꯃꯣꯏꯅ ꯃꯌꯥꯝ ꯁꯦꯝꯒꯠ ꯁꯥꯔꯝꯕꯅꯤꯅ ꯂꯝꯕꯤ ꯀꯥꯔꯛ ꯃ ꯁꯦꯝꯈꯠꯂꯝꯃꯦꯗꯅ ꯑꯗꯨꯒꯤ ꯍꯥꯏꯕꯗꯤ ꯐꯥꯎꯅꯕ ꯌꯥꯕ ꯂꯝꯕꯤꯗꯣ ꯆꯤꯟ ꯀꯛꯑ ꯀꯛꯑꯒ ꯕ꯭ꯔꯤꯇꯤꯁꯅ ꯃꯌꯥꯝ ꯁꯦꯝꯃꯟꯅꯕ ꯃꯣꯏꯁꯦ ꯑꯗꯨꯒꯤ ꯑꯗꯨ ꯃꯣꯏꯗꯤ ꯃꯈꯥ ꯀꯅꯁꯨ ꯀꯤꯗꯦꯕ ꯍꯥꯏꯗꯤ ꯂꯝꯕꯤꯗꯣ ꯐꯕꯅꯤꯅ
ꯑꯗꯨꯅꯦ ꯍꯧꯖꯤꯛꯄꯨꯗꯤ ꯃꯈꯥꯗ ꯆꯠꯄꯁꯦ ꯌꯥꯗ꯭ꯔꯦꯗꯅ ꯑꯗꯨꯅꯦ ꯑꯩꯅ ꯁꯤꯂꯣꯡꯒꯨꯝꯕ ꯑꯗꯒꯤ ꯅꯣꯔꯠ ꯏꯁ ꯀꯣꯏꯕꯁꯦ ꯒꯥꯔꯤ ꯈꯔ ꯇꯣꯡꯕ ꯅꯨꯡꯉꯥꯏꯕ ꯒꯥꯔꯤ ꯐꯕ ꯇꯧꯔꯒ
ꯏꯆꯦ ꯑꯃ ꯂꯩꯔꯦꯉꯣ ꯁꯤꯀꯤꯝ ꯆꯠꯄꯗꯣ ꯗꯥꯔꯁꯤꯂꯤꯡ ꯆꯠꯄꯗꯣ ꯌꯥꯝ ꯅꯛꯄ ꯑꯃ ꯂꯩꯔꯦ ꯏꯝꯐꯥꯜꯗꯒꯤꯅ ꯕꯒ꯭ꯂꯣꯔ ꯣꯔꯥ ꯄꯥꯏꯕꯒꯤ ꯐ꯭ꯂꯥꯏꯠ ꯇꯤꯛꯀꯦꯠꯁꯦ ꯂꯨꯄꯥ ꯂꯤꯁꯤꯡ ꯑꯅꯤꯒ ꯆꯥꯃꯉꯥꯇꯪ ꯑꯣꯏꯌꯦꯕꯀꯣ ꯑꯗꯨ ꯀꯣꯏ ꯆꯠ ꯌꯥꯔꯦ ꯃꯣꯏ ꯄꯥꯛꯊꯣꯛ ꯈꯔ ꯄꯥꯏꯔꯒ ꯗꯥꯔꯖꯤꯂꯤꯡ ꯆꯠ ꯌꯥꯔꯦ ꯃꯣꯏ
ꯑꯗꯨꯗꯤ ꯑꯗꯨꯝ ꯍꯥꯏꯗꯤ ꯆꯥꯕ ꯊꯛꯄ ꯚꯔꯥ ꯑꯗꯨꯝ ꯍꯞꯇꯥ ꯑꯃ ꯍꯥꯏꯗꯤ ꯍꯞꯇꯥ ꯑꯃꯗꯤ ꯈꯤꯇꯪ ꯂꯤꯛꯃꯜꯂꯦ ꯐꯤꯐꯇꯤꯟ ꯗꯦꯖꯀꯨꯝꯕ ꯑꯗꯨꯃꯥꯏꯅ ꯊꯥ ꯐꯥꯗꯕꯤꯗꯣ ꯀꯣꯏꯕ ꯅꯨꯡꯉꯥꯏꯅꯤ ꯂꯄꯥ ꯂꯤꯁꯤꯡ ꯀꯨꯟꯒꯨꯟ ꯀꯨꯟꯊ꯭ꯔꯥ ꯃꯨꯛꯄꯥ ꯍꯥꯏꯔꯗꯤ ꯂꯦꯝꯄꯥꯟ ꯀꯣꯟꯅꯔꯦ
ꯍꯞꯇꯥ ꯑꯃ ꯆꯠꯄꯗꯅꯦ ꯍꯞꯇꯥ ꯑꯃ ꯆꯠꯄꯗ ꯌꯥꯅꯤ ꯗꯥꯔꯖꯂꯤꯡ ꯌꯧꯔꯗꯤ ꯁꯤ ꯀꯃꯃꯦꯒꯅ
ꯎꯝ ꯀꯣꯏꯅꯤꯡꯉꯤ ꯄꯩꯁꯥ ꯂꯩꯇꯕꯩ ꯋꯥꯇꯅꯤ
ꯃꯥꯅꯤ ꯅꯦ ꯄꯩꯁꯥꯒꯤ ꯋꯥꯅꯦ
ꯑ ꯆꯦ ꯃꯤꯅ ꯅꯍꯥꯟ ꯑꯃꯨꯛ ꯎꯈ꯭ꯔꯨꯜ ꯆꯠꯅꯤꯡꯕ꯭ꯔꯥ ꯑꯔꯨꯅꯥꯆꯜ ꯆꯠꯂꯨꯁꯤꯔꯥ ꯑꯗꯨ ꯆꯠꯂꯨꯁꯤꯔꯥ ꯇꯤꯛꯀꯦꯠꯇꯨꯗꯤ ꯀꯛꯄꯤꯔꯒꯦ ꯈꯣꯠꯂꯒꯦ ꯌꯥꯝ ꯇꯧꯕꯅꯦ ꯑꯗ ꯑ ꯇꯂꯤꯗ ꯏꯁꯤꯡꯃ ꯍꯣꯏ ꯀꯣꯏꯕ ꯂꯥꯡꯕ ꯅꯨꯡꯉꯥꯏꯈ꯭ꯔꯦ ꯎꯝ ꯅꯨꯡꯉꯥꯏꯇꯦ ꯃꯥꯅꯤ ꯍꯣ ꯐꯔꯦ ꯐꯔꯦ ꯑꯗꯨꯗꯤ ꯅꯪꯁꯨ ꯄꯣꯊꯥꯖꯔꯣ ꯎꯝ ꯊꯃꯦ ꯊꯕꯃꯦ ꯑꯥ